ꯍꯂꯣ
ꯇꯥꯔꯕꯣꯛ
ꯇꯥꯟꯔꯕꯣ ꯇꯥꯔꯤꯕ꯭ꯔꯣ
ꯑꯣ ꯇꯥꯏꯌꯦ ꯇꯥꯏꯌꯦ
ꯀꯈꯤꯗꯎꯔꯤ ꯏ ꯅ ꯋꯥꯅ ꯑꯣꯏꯣꯏꯗꯤ
ꯋꯥꯋꯀꯤꯡ ꯁꯨꯝ ꯆꯠꯄ ꯁꯥꯟꯅꯔꯝꯕꯅꯦ ꯆꯥꯛ ꯇꯣꯛꯂꯛꯄꯒꯤ
ꯍꯥ
ꯆꯥꯛ ꯇꯣꯛꯂꯛꯄꯒꯤ ꯋꯥꯋꯀꯤꯡ ꯆꯠꯄ ꯁꯥꯟꯅꯔꯝꯕꯅꯦꯕ
ꯑꯣ ꯑꯗꯨꯗꯤ ꯌꯥꯝ ꯅꯨꯡꯉꯥꯏꯈꯣ ꯅꯣꯏꯁꯦ
ꯍꯣꯏ
ꯑꯩꯗꯤ ꯆꯥꯛ ꯄꯥꯎ ꯆꯥꯗ꯭ꯔꯦ ꯍꯧꯖꯤꯛꯕꯥꯛ ꯍꯟꯗꯛ ꯍꯧꯖꯤꯛ ꯂꯩꯕꯅꯦ
ꯑꯣ ꯆꯥꯛ ꯆꯥꯗ꯭ꯔꯤꯕ ꯍꯥꯏꯁꯦ ꯍꯧꯖꯤꯛꯐꯥꯎ
ꯍꯣꯏ ꯆꯥꯗ꯭ꯔꯦ ꯑꯩꯈꯣꯏ ꯍꯧꯖꯤꯛꯅ ꯊꯕꯥꯛ ꯃꯐꯝ ꯍꯜꯂꯠ ꯐ ꯑꯗꯨ ꯐꯃꯨꯡꯒ ꯑꯗꯨꯝ ꯂꯩꯌꯦꯅꯤ
ꯀꯩ ꯊꯕꯛꯅꯣ ꯌꯥꯝ ꯊꯦꯡꯈ꯭ꯔꯦꯗ
ꯑꯁ ꯑꯁꯦ ꯑꯩꯈꯏꯒꯤ ꯐꯥꯃꯤꯁꯤꯗ ꯐꯝꯕꯅꯦꯗ ꯑꯩ ꯃꯄꯅꯦ ꯂꯩ
ꯀꯩ ꯍꯥꯏꯕꯅꯣ
ꯍꯈꯏꯒꯤ ꯐꯥꯔꯃꯥꯁꯤꯗ ꯍꯈꯣꯏꯒꯤ ꯍꯣꯁꯄꯤꯇꯥꯜꯗ
ꯑꯣ ꯑꯣ ꯑꯣ ꯐꯔ ꯑꯣ ꯐꯥꯔꯃꯥꯁꯤ
ꯍꯣꯏ ꯑꯩꯈꯣꯏꯒꯤ ꯍꯣꯁꯄꯤꯇꯥꯜ ꯑꯗꯨꯝ ꯐꯥꯔꯃꯥꯁꯤꯁꯨ ꯂꯩꯑ ꯑꯗꯨꯝ ꯊꯕꯛ ꯁꯨꯔꯒ ꯂꯩꯕ ꯂꯩ ꯁꯨꯦ ꯂ ꯀꯅꯦꯗ
ꯎꯝ ꯌꯥꯝ ꯐꯩ ꯀꯩꯅꯣ ꯑꯗꯨꯗꯤ ꯍꯧꯖꯤꯛꯀꯥꯟꯗꯤ ꯍꯥꯏꯗꯤ ꯌꯥꯝ ꯊꯤꯅ ꯂꯨꯅ ꯇꯣꯡꯅꯔꯦꯗꯅ ꯍꯨꯏꯒꯨꯝ ꯍꯧꯖꯤꯛꯀꯥꯟꯗꯤꯅꯦ ꯍꯨꯏ ꯍꯧꯗꯣꯡꯒꯨꯝꯕꯁꯦ ꯌꯥꯝꯅ ꯍꯥꯏꯗꯤ ꯌꯥꯝ ꯊꯤꯅ ꯂꯨꯅ ꯀꯦꯅ ꯅꯧꯅ ꯊꯝꯅꯔꯦꯕ
ꯍꯣꯏ ꯃꯄꯥꯟꯗꯗꯤ ꯑꯗꯨꯝ ꯇꯧꯋꯦ
ꯑꯥ
ꯍꯣꯏ ꯑꯥꯗꯗꯤ ꯑꯗꯨꯝ ꯇꯧꯗꯦꯀꯣ
ꯎꯝ ꯎꯝ ꯎꯝ ꯅꯪ ꯃꯄꯥꯟꯗ ꯃꯄꯥꯟ ꯂꯝꯗ ꯂꯩꯔꯤꯔꯣ
ꯃꯥ ꯄꯥꯟꯗꯅ ꯑ ꯍꯧꯖꯤꯛ ꯂꯩꯕꯁꯦ ꯄꯗ ꯊꯕꯛꯁꯨꯄ ꯆꯠꯄ
ꯑꯣꯃꯣꯛ
ꯃ ꯄꯥꯟꯗꯅꯤ ꯌꯥ ꯅꯪꯜ꯭ꯔ ꯅꯪ ꯋꯥꯀꯤꯡ ꯇꯔꯔꯕꯗꯨꯣ
ꯀꯩ ꯍꯥꯏꯕ
ꯃ ꯊꯗꯔ ꯋꯥꯀꯤ ꯆ ꯑꯗꯣ
ꯏꯃꯥꯟꯅꯕꯤꯁꯤꯡꯁꯨ ꯆꯠꯂꯤ ꯅꯥꯀꯟ ꯅꯥꯀꯟꯗ ꯑꯩꯁꯨ ꯑꯩꯒꯤ ꯆꯠꯂꯤ ꯃꯣꯏꯁꯨ ꯃꯣꯏꯒꯤ ꯆꯠꯂꯤ
ꯑꯣ ꯅ ꯆ ꯆ ꯆ ꯀꯔꯤ ꯏꯟꯁꯥꯡ ꯆꯥꯂꯦꯖ
ꯉꯁꯤꯁꯦ ꯏꯔꯣꯟꯕ ꯑꯃꯒ ꯌꯦꯟ ꯊꯣꯡꯕ ꯑꯃꯒ ꯆꯥꯔꯦ
ꯑ
ꯅꯣꯏꯗꯤ ꯆꯥꯛ ꯆꯥꯛ ꯀꯩꯒꯤꯅꯣꯖꯤꯛ ꯆꯥꯈꯤꯔꯣꯏꯗ꯭ꯔꯣ
ꯁꯥꯒꯅꯤꯅ ꯑꯩꯈꯣꯏ ꯃꯔꯨꯞꯁꯤꯡꯅ ꯊꯣꯡꯕꯤꯅꯦ ꯑꯩꯈꯣꯏ ꯃꯔꯨꯞꯁꯤꯡꯅ
ꯑꯣ ꯅꯣꯏꯁꯨ ꯃꯤ ꯃꯌꯥꯝ ꯂꯩꯃꯤꯟꯅꯕ꯭ꯔꯣ ꯍꯜꯂꯣ ꯎ ꯍꯜꯂꯣ
ꯇꯥꯖ ꯇꯥꯕ꯭ꯔꯣ ꯑꯩꯈꯣꯏ ꯃꯔꯨꯞꯁꯤꯡꯅ ꯀꯔꯤ ꯏꯟꯁꯥꯅ ꯀꯔꯤ ꯏꯟꯁꯥꯅ ꯈꯪ
ꯑꯣ ꯀꯩ ꯊꯣꯡꯉ ꯖꯥꯠꯅꯣꯅꯦ
ꯅꯈꯣꯟ ꯐꯖꯅ ꯇꯥꯗꯅꯦ
ꯇꯥꯔꯕꯣ
ꯍꯧꯖꯤꯛꯇꯤ ꯇꯥ
ꯑꯣ ꯑꯩ ꯐꯣꯟꯗꯣ ꯀꯅꯥꯅꯣ ꯈꯪꯗꯦ ꯀꯣꯜ ꯇꯧꯁꯜꯂꯛ ꯒ ꯂꯩꯔꯝꯃꯦ ꯑꯗꯨꯒꯤ ꯑꯩꯅ ꯁꯥꯏꯂꯦꯟ ꯊꯝꯕꯒꯤ ꯇꯥꯗ꯭ꯔꯕ
ꯑ ꯑ ꯔꯔꯤꯁꯣ ꯀꯥꯏꯗꯟ ꯅꯪꯗꯤ ꯅꯆꯤꯟꯅ ꯌꯥꯎ ꯀꯌꯥ ꯀꯌꯥꯔ
ꯑꯩꯈꯣꯏꯒꯤ ꯑꯅꯤ ꯁꯑ
ꯑꯣ ꯑꯥ
ꯅꯪꯗꯤꯗ ꯂꯩꯕ ꯀꯌꯥꯝ ꯀꯨꯏꯔꯒꯦ
ꯆꯍꯤ ꯍꯧꯖꯤꯛ ꯌꯥꯝ ꯃꯔꯤ ꯑꯣꯏꯒꯦꯔ
ꯌꯨꯝꯗꯒ ꯑ ꯑꯃꯇ ꯂꯥꯛꯇ꯭ꯔꯣ ꯍꯥꯏꯁꯦ
ꯍꯣꯏ ꯂꯥꯛꯥꯛꯇꯔꯤꯦꯗ ꯇ꯭ꯔꯤꯁꯌꯥꯔ ꯂꯥꯛꯁꯦ ꯂꯥꯛꯁꯦꯔꯥꯅ ꯈꯟꯕꯅꯦ
ꯑꯣ ꯂꯥꯛꯅꯤꯡꯗ꯭ꯔꯕ
ꯁꯤ ꯂꯥꯛꯁꯤꯔꯥꯅ ꯁꯤ ꯊꯥꯅ ꯈꯟꯕꯅꯤ ꯑꯂ ꯂꯥꯛꯄꯨꯗꯤ ꯂꯥꯛꯅꯤꯡꯗꯦ
ꯎꯝ ꯁꯨꯇꯤ ꯂꯧꯕ ꯌꯥꯗꯕ꯭ꯔꯣ
ꯌꯥꯏꯗ ꯑꯗꯨ ꯌꯥꯕꯗꯤ ꯑꯩꯅ ꯎꯝ ꯂꯥꯛ ꯆꯠꯅꯤꯡꯗꯕꯒꯤ ꯌꯨꯝꯗ ꯑꯗꯨꯒꯤꯅꯤꯅ
ꯑꯦ ꯌꯨꯝꯗꯁꯨ ꯆꯠꯅꯤꯡꯗꯕ꯭ꯔꯥ ꯍꯥꯏꯁꯦ
ꯍꯧꯖꯤꯛꯇꯤ ꯆꯠꯅꯤꯡ ꯆꯠꯅꯤꯡꯕ ꯊꯣꯛꯈ꯭ꯔꯦ ꯍꯧꯖꯤꯛꯇꯤ ꯀꯝ ꯃꯤꯁ ꯇꯧꯋꯦ ꯀꯣꯏ ꯃꯥꯥꯏ ꯄꯕ
ꯍꯧꯖꯤꯛ ꯀꯩꯅ ꯇꯧꯔꯛꯏꯕ
ꯎ ꯗꯒꯅꯗ
ꯈꯔ ꯈꯔ ꯆꯠꯆꯧꯍꯦ ꯃꯣꯏ ꯂꯩꯇ꯭ꯔꯗꯤ ꯅꯨꯡꯉꯥꯏꯔꯣꯏ ꯂꯩꯔꯤꯀꯥꯟꯗ
ꯎꯝ ꯑꯗꯨ ꯅꯪꯅ ꯍꯥꯏꯕꯁ ꯆꯨꯝꯅꯩ ꯌꯥꯝ ꯆꯨꯝꯅꯩ
ꯑꯩꯈꯣꯏꯁꯨ ꯍꯥꯟꯅꯗꯤ ꯈꯜꯂꯝꯗꯦ ꯍꯥꯏꯗꯤ ꯌꯨꯝꯗꯁꯨ ꯍꯥꯏꯗꯤ ꯑꯁ ꯌꯨꯝꯗ ꯂꯩꯔꯒ ꯋꯥꯏꯑꯦ ꯈ ꯎꯂꯤꯦꯈꯂ ꯑꯃꯕ
ꯍꯣꯏ
ꯑꯗꯨꯒ ꯍꯧꯖꯤꯛꯇꯤ ꯃꯣꯏꯒꯤ ꯉꯥꯏꯍꯥꯛ ꯃꯣꯏꯒ ꯉꯍꯥꯛ ꯈꯤꯇꯪ ꯑꯣꯏꯔꯁꯨ ꯇꯥꯏꯝ ꯁ꯭ꯄꯦꯟ ꯇꯧꯕꯗꯣ
ꯎꯝ
ꯑꯗꯨ ꯑꯣꯏꯅ ꯈꯜꯂꯦꯕ ꯍꯧꯖꯤꯛꯇꯤ
ꯍꯣꯏ
ꯑꯗꯨꯒꯤ ꯋꯥꯅꯤꯗ
ꯍꯣꯏ
ꯀꯔꯝ ꯀꯥꯟ ꯊꯣꯛꯂꯛꯇꯣꯏꯅꯣ
ꯗꯤꯁꯦꯝꯕꯔꯁꯤ ꯊꯣꯛꯂꯛꯁꯤꯔꯥ ꯈꯟꯕꯅꯦ ꯍꯧꯖꯤꯛ
ꯈ꯭ꯔꯤꯁꯃꯥꯁ ꯃꯌꯥꯗ
ꯍꯣꯏ ꯈ꯭ꯔꯤꯁꯃꯥꯁ ꯃꯌꯥꯅ ꯑꯗꯨꯝ ꯊꯦꯡꯕ ꯌꯥꯏ ꯃꯈꯣꯏ ꯃꯤꯌꯥꯝ
ꯌꯥꯌꯦꯦ
ꯑ ꯊꯟꯅꯔꯒ ꯑꯗꯨ ꯀꯣꯏ ꯄ ꯆꯠꯄꯁꯨ ꯌꯥꯏꯒꯣ ꯑꯗꯨ ꯃꯔꯨꯞ ꯁꯤꯁꯤꯡ ꯅꯣꯏ ꯃꯔꯨꯞ ꯁꯤꯁꯤꯡꯍ ꯑꯩꯣꯏ ꯃꯔꯨꯞ ꯁꯤꯁꯤꯡꯍ ꯃꯤꯌꯥꯝ ꯂꯩꯏꯗ ꯑꯗ ꯂꯥꯛꯑꯣ ꯂꯥꯛꯑꯣ ꯅꯪ ꯎꯝ ꯆꯍꯤ ꯀꯌꯥꯗ ꯂꯥꯛꯀꯅꯤ ꯀꯔꯝ ꯀꯥꯟꯗ ꯂꯥꯛꯀꯅꯤ ꯑꯗꯨꯝ ꯐꯪꯉꯒ ꯂꯩ ꯀꯣꯏ ꯃꯔꯔꯨꯞ ꯁꯤꯁꯦ
ꯍꯣꯏ
ꯅꯪꯕꯨ ꯌꯥꯝ ꯃꯤꯁ ꯇꯧꯋꯦ ꯍꯣꯏ ꯑꯗꯨꯒꯤ ꯑꯣꯏꯔꯝꯅꯤ ꯀ ꯃꯔꯔꯁꯤꯇ
ꯎ
ꯑꯗꯨꯒ ꯅꯪꯗꯤ ꯑꯗꯨꯝ ꯎꯝ ꯎꯝ ꯀꯔꯤꯔ ꯀꯣꯂꯦꯖ ꯇꯝꯃꯤꯕ ꯈꯕꯥ ꯀ ꯀꯩꯗꯧꯔꯤꯅ ꯍꯖꯤ
ꯑ ꯂꯩꯛꯇꯝ ꯌꯦ
ꯅꯁ ꯌꯥꯝ ꯐꯥꯏꯀ ꯅꯨꯗꯨꯗꯤꯗꯤ ꯀꯗꯤ
ꯅꯣꯏꯁꯨ ꯊꯕꯛ ꯇꯧꯔꯤꯗꯨꯗꯤ ꯄꯩꯁꯥ ꯊꯣꯛꯄ
ꯅ ꯏꯒꯗꯤ ꯎꯝ ꯀꯔꯤꯔ ꯅꯗꯤꯔꯤ ꯑꯣꯐꯤꯁꯔꯁꯨ ꯑꯗꯨ ꯊꯂꯀꯅꯤ ꯀꯣꯏ ꯑꯗꯨ ꯊꯕꯛ ꯆꯨꯕ ꯇꯒ꯭ꯔꯗꯤ ꯐꯔ ꯑꯣꯏꯣꯏ
ꯑꯗꯣ ꯊꯕꯛꯄꯨ ꯍꯦꯛꯇ ꯐꯪꯅꯤ ꯍꯥꯏꯕ ꯂꯩꯕ꯭ꯔꯥꯅꯦ ꯑꯩꯈꯣꯏꯅ ꯇꯝꯃꯤꯁꯤꯁꯨ ꯐꯪꯅꯤ ꯐꯪꯉꯣꯏ ꯈꯪꯕ ꯅꯠꯇꯦꯗꯅ
ꯅꯣꯏ ꯅ ꯐꯖꯅ ꯍꯣꯅꯔꯗꯤ ꯐꯥꯒꯅꯤ ꯊꯥꯛ ꯀꯥꯏꯅꯣ
ꯑꯗꯣ ꯃꯅꯤꯄꯨꯔꯗꯗꯤ ꯊꯕꯛ ꯐꯪꯕꯗꯣ ꯌꯥꯝ ꯋꯥꯏꯑꯦ
ꯑ ꯑꯗꯨꯝ ꯍꯧꯖꯤꯛꯀꯥꯟꯁꯦ ꯑꯗꯨꯝ ꯍꯣꯏ ꯀꯔꯤ ꯍꯥꯏꯗꯅ ꯑꯩꯈꯣꯏꯒꯤ ꯊꯥꯗꯗꯤ ꯑꯗꯨꯝ ꯂꯩꯕꯥꯛꯁꯦ ꯌꯥꯝ ꯂꯨꯝꯃꯦ ꯍꯧꯖꯤ ꯀꯥꯟꯁꯦ ꯑꯗꯨꯒꯅꯤꯗ ꯅꯣꯏꯒꯗꯤ ꯌꯥꯔꯔ
ꯑ ꯅꯣꯏ ꯀꯩ ꯅꯪ ꯀꯩ ꯂꯝꯗ ꯂꯩꯔꯤꯅꯣ ꯀꯩ ꯂꯝꯗ ꯂꯩꯔꯤꯅꯣꯕ
ꯍꯧꯖꯤꯛ ꯑꯔ
ꯎꯝ
ꯃꯄꯥꯟꯗ ꯎꯝ ꯁꯤꯍꯠ
ꯍꯣꯏ ꯍꯣꯏ ꯍꯣꯏ ꯍꯣꯏ ꯈꯪꯉꯦ ꯈꯪꯉꯦ
ꯑ ꯑꯗꯅꯦ ꯅꯣꯏ ꯁꯤꯡꯁꯨ ꯎꯋꯦꯅꯦ ꯈꯔ ꯈꯔ ꯃꯤ ꯅꯒꯤ ꯃꯤꯁꯣꯔ
ꯅꯣꯏꯒꯤ ꯃꯤ ꯍꯥꯏꯕꯗꯤ ꯀꯩꯅꯣ ꯅꯣꯏꯒꯤ ꯃꯤ ꯎꯏ ꯍꯥꯏꯁꯦ ꯀꯩ ꯍꯥꯏꯅꯣ
ꯍꯣꯏ ꯃꯤ ꯌꯥꯝꯝ ꯂꯥꯏꯕꯗ ꯍꯒꯦꯃꯤꯁꯨ ꯅꯣꯏꯒꯦ ꯃꯤꯁꯨꯝ ꯅ ꯃꯤꯗꯤ ꯐ ꯍꯖꯤꯔꯥ
ꯑꯩꯈꯣꯏꯒꯤ ꯃꯤ ꯅꯣꯏꯒꯤ ꯃꯤ ꯍꯥꯏꯕꯁꯨ ꯂꯩꯕ꯭ꯔꯣ
ꯌꯥꯝꯝꯗꯗ
ꯂꯩꯕ꯭ꯔꯕ ꯑꯩꯈꯣꯏꯒꯤ ꯅꯣꯏꯒꯤ ꯍꯥꯏꯕ
ꯁ ꯃꯅꯥꯏꯗ ꯀꯣꯏꯗꯤ ꯑꯩꯁꯦ ꯅꯣꯏ ꯂꯣꯟꯁꯦ ꯐꯖꯅ ꯉꯥꯡꯕ ꯍꯥꯏꯗꯣꯏ
ꯅꯣꯏ ꯂꯣꯟꯒ ꯍꯥꯏꯌꯦ ꯀꯩꯗꯧꯕꯩ ꯉꯥꯡꯉꯤꯅꯣ ꯑꯩꯈꯣꯏꯂꯣ ꯑꯩꯈꯣꯏꯅ ꯑꯗꯨꯗꯝ ꯀꯩꯗꯧꯕꯩ ꯉ
ꯑꯩꯈꯣꯏ ꯆꯞ ꯃꯥꯟꯅ ꯍꯥꯏꯅ ꯆꯞ ꯃꯥꯟꯅ ꯍꯥꯏꯕ ꯌꯥꯀꯣ ꯑꯗꯨꯗꯤ ꯏꯇꯦ ꯎ ꯋꯥꯔꯤꯔꯤ ꯁꯔꯦ ꯌꯥꯝ ꯎ ꯀꯔꯤꯔ ꯌꯥꯝ ꯉ ꯁꯤꯁꯤꯒꯦ
ꯑ
ꯅꯦ ꯈꯨ ꯇꯥꯕꯅꯨꯉꯑꯦ ꯅꯪ ꯅꯅ ꯋꯥ ꯐ ꯇꯥ ꯊꯔꯤ ꯍꯥꯏꯥꯏꯆꯔꯥ ꯎꯝ ꯌꯥꯝꯝ ꯅꯨꯡꯁꯤꯕ
ꯎꯝ
ꯑ ꯅꯣꯡꯂꯛꯀꯅꯨꯍꯦ ꯅꯪ ꯑꯩ ꯌꯥꯝ ꯅꯨꯡꯁꯤꯔꯒ ꯅꯣꯛꯅꯤꯡꯉꯦ ꯅꯪꯉꯣꯟꯅꯒꯥꯎꯕ ꯍꯧꯖꯤ
ꯑꯗꯨ ꯌꯥꯗꯦꯀꯣ ꯑꯗꯨ ꯌꯥꯗꯦ
ꯈꯅꯦ ꯍꯥꯏꯖ ꯈꯪꯉꯨꯝ ꯊꯨꯝ ꯑꯗꯨꯝ ꯅꯨꯡꯉꯥꯏꯅ ꯋꯥꯔꯤ ꯁꯥꯕꯅꯤꯅ
ꯍꯣꯏ ꯍꯣꯏ
ꯅꯪꯁꯨ ꯈꯪꯅꯝꯃꯤ ꯇꯁꯦꯡꯅꯗꯤ ꯅꯪꯗꯤ ꯅꯥꯎꯛꯄꯁꯇꯥꯜꯗꯤ ꯑꯩ ꯌꯥꯝ ꯄꯥꯝꯃꯦꯅ ꯑꯉꯅꯣ
ꯀꯣꯔꯗꯤꯡ ꯇ ꯇꯧꯒꯅꯤ ꯇꯨꯝꯕ ꯃꯇꯝꯗ ꯑꯗꯨꯝ ꯑꯦꯔ ꯄꯁ ꯊꯥꯡꯝꯕꯂꯒ ꯑꯁ ꯑꯗꯨꯝ ꯌꯥꯝ ꯇꯨꯝꯃꯦ ꯎꯝ ꯑꯩ
ꯀꯔꯤ ꯄꯨꯡ ꯀꯌꯥꯅꯣꯗ ꯊꯕꯛ ꯆꯠꯀꯦ
ꯄꯨꯡ ꯑꯦꯂꯚꯦꯟꯗꯅ ꯇꯦꯟ ꯐꯣꯔꯇꯤꯗ ꯍꯧꯒꯠꯂꯒ ꯑꯗꯨꯝ ꯕ꯭ꯂꯥꯁ ꯀꯔꯤꯔꯥ ꯑꯗꯨꯝ ꯇꯧꯔꯒ ꯋꯥꯆꯞ ꯇꯧꯔꯒ ꯑꯗꯨꯝ ꯑꯦꯂꯚꯦꯟꯗ ꯑꯗꯨꯝ ꯗꯤꯌꯇꯤ ꯖꯟ ꯇꯧꯕꯅꯦ ꯅꯥꯏꯟꯗ ꯑꯩꯒꯤ ꯗ꯭ꯌꯨꯇꯤ ꯇꯥꯏꯃꯤꯡꯁꯦ ꯇꯦꯟ ꯑꯋꯥꯔ ꯅꯤꯀꯣ ꯄꯨꯡ ꯑꯦꯂꯕꯦꯟꯗꯒꯤ ꯅꯥꯏꯟ ꯄꯤ ꯑꯦꯝꯗ
ꯑꯣ ꯊꯦꯡꯉꯦꯀꯣ ꯑꯗꯨꯗꯤ ꯃꯇꯝꯗꯣ ꯌꯥꯝ ꯁꯥꯡꯕ ꯃꯥꯜꯂꯦ
ꯄꯄꯅꯤ ꯑꯗꯨꯝ ꯆꯧꯕ ꯌꯥꯝ ꯌꯥꯝ ꯊꯦꯡꯡ ꯊꯦꯡꯉ
ꯎꯝ
ꯎꯝ ꯇꯧꯋꯦꯗ
ꯅꯣꯏꯗ ꯂꯩꯃꯤꯟꯅꯉꯩꯗꯨꯁꯨ ꯑꯗꯨꯃꯥꯏꯅ ꯊꯕꯛ ꯀꯩꯀꯥ ꯂꯣꯏꯅ ꯇꯧꯕ ꯉꯥꯛꯇꯔꯣ ꯀꯃꯥꯏꯅ
ꯅꯠꯇꯦ ꯗꯤꯐ꯭ꯔꯦꯟ ꯗꯤꯐ꯭ꯔꯦꯟ ꯊꯕꯛ ꯑꯇꯣꯞ ꯑꯇꯣꯞꯄꯅꯤ ꯑꯩꯈꯣꯏ ꯃꯔꯨꯞꯁꯤꯡ ꯑꯩ ꯑꯩꯕꯨ ꯍꯥꯏꯔꯒ ꯑꯩꯒꯤ ꯃꯨꯞꯁꯤꯡꯁꯦ ꯃꯔꯤ ꯑꯦ ꯃꯉꯥꯅꯦ ꯃꯉꯥ
ꯑ ꯇꯣꯇꯣꯄ ꯊꯚꯅꯦꯗ ꯇꯕꯁꯦ ꯆꯠ ꯃꯅꯥꯇꯗ
ꯎꯝ ꯃꯣꯏꯅꯪ ꯉꯟꯅ ꯍꯜꯂꯛꯄ꯭ꯔꯣ
ꯃꯣꯏꯅꯒ ꯍꯨꯏꯒ ꯒ꯭ꯔꯨꯃꯤꯡꯁꯨ ꯇꯧꯋꯦ ꯑꯩꯅ ꯐ꯭ꯔꯟꯦꯛꯁꯇ ꯑꯗꯨꯝ ꯐꯝ ꯑꯁꯤ ꯃꯐꯝꯗ ꯐꯝꯂꯒ ꯍꯤꯗꯥꯛ ꯄꯤꯕ ꯀꯣ
ꯋꯥꯕ꯭ꯔꯣ ꯅꯠꯇꯦ ꯋꯥꯕ꯭ꯔꯣ ꯍꯥꯏꯕ
ꯑ ꯋꯥ ꯋꯥꯇꯦꯗ ꯑꯗꯨꯝ ꯌꯥꯝ ꯅꯨꯡꯉꯥꯏ ꯀꯁꯇꯃꯔꯁꯨ ꯌꯥꯝꯇ ꯑꯗꯨꯝ ꯐꯝꯂꯒ ꯐꯝꯃꯒ ꯑꯗꯨꯝ ꯐꯝꯅꯤꯡꯗ꯭ꯔꯗꯤ ꯑꯗꯨꯝ ꯒꯦꯝꯁ ꯅꯥꯔꯒ ꯑꯗꯨꯝ ꯆꯠꯄ ꯑꯗꯨꯝ ꯈꯛꯇꯅꯤꯅ ꯀꯁꯇꯃꯔꯁꯨ ꯂꯥꯛꯄꯨꯗꯤ ꯂꯥꯛꯑꯦꯕ ꯑꯗꯨꯝꯕ ꯋꯥꯗꯦꯗ ꯅꯨꯡꯉꯥꯏꯌꯦꯗ ꯁꯤ ꯊꯕꯛꯁꯦ ꯌꯨꯝꯁꯨ ꯂꯥꯛꯅꯤꯡꯗ꯭ꯔꯦ ꯊꯕꯛꯁꯦ ꯌꯥꯝ ꯅꯨꯡꯉꯥꯏ ꯃꯟꯕꯒꯤ
ꯑꯗꯨꯅꯅꯤꯅꯦ ꯅꯪꯅ ꯌꯨꯝꯗ ꯂꯥꯛꯅꯤꯡꯗꯦ
ꯀꯔꯤꯁꯨꯗ ꯂꯥꯛꯄꯨꯗꯤ ꯂꯥꯛꯅꯤꯡꯉꯦ ꯑꯗꯨꯒ ꯑꯕꯥ ꯁꯤꯠ ꯁꯤꯠ ꯊ ꯑ ꯂꯥꯈꯅꯤ
ꯐꯖꯅ ꯉꯥꯡꯕ ꯍꯩꯇꯕꯒꯤꯅꯦ ꯀꯩꯅꯣ ꯑꯩ ꯈꯪꯉꯗꯤ ꯀꯣ ꯑꯗꯨꯝ ꯗꯣꯡ ꯗꯣꯡ ꯍꯩꯔꯛꯀ ꯉꯥꯡꯒꯗꯧꯒꯅꯦ
ꯉꯉꯣ ꯉ